ꯊꯋꯥ ꯇꯧꯔꯤ ꯂꯣꯑꯣ ꯊꯧꯑ ꯍꯕꯣꯛꯑꯣ ꯁꯥꯏꯠꯇꯒꯤ ꯍꯂꯣ
ꯇꯥꯕ꯭ꯔꯣ
ꯀꯥꯏꯌ‌ꯦ
ꯅꯨꯡꯉꯥꯏꯔꯤꯕ꯭ꯔꯣ
ꯑꯣ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯉꯁꯤ ꯅꯨꯡꯊꯤꯟ ꯆꯠꯄꯗꯤ ꯀꯃꯥꯏ ꯀꯃꯥꯏ ꯇꯧꯕ꯭ꯔꯣ
ꯅꯨꯡꯉꯥꯏꯌꯦ ꯀꯛꯆꯦꯡ ꯁꯨ ꯀꯥꯡꯁ ꯁꯨ ꯑꯗꯨꯒ ꯀꯔꯤꯔꯥ ꯂꯤꯠꯁꯇꯣ ꯌꯥꯝ ꯂꯩꯌꯦ
ꯍꯥꯏꯕꯗꯤ ꯅꯣꯏꯗ ꯎꯝ ꯅꯨꯡꯉꯥꯏꯇꯦꯍꯦ ꯑꯗꯨꯗꯤ
ꯍꯣꯏ ꯆꯠꯂꯒ ꯎꯝ ꯐꯁꯥ ꯁꯥꯡ ꯅꯠꯇꯕꯤꯗꯣ ꯐꯁꯥ ꯁꯥꯡꯅꯦ ꯂꯣꯏꯅ
ꯂꯣꯏꯅ ꯐꯣꯏꯔꯒ ꯂꯥꯛꯄ ꯑꯗꯨꯒ ꯁꯤ ꯌꯣꯛꯄ ꯀꯥꯟꯗꯗ ꯃꯤꯅ
ꯄꯠꯁꯛ ꯁꯥꯡ ꯅꯠꯇꯦ ꯅꯣꯏꯅ ꯐꯣꯏꯔꯛꯄꯗꯣ ꯍꯥꯏꯕꯒꯤ ꯂꯣꯏꯅ ꯍꯨꯟꯗꯣꯛꯈ꯭ꯔꯦ
ꯑꯣ ꯗꯨꯏꯗꯅꯦ
ꯃꯁꯛ ꯈꯪꯅꯕꯒꯤ
ꯎꯝ
ꯁꯤ ꯅꯪ ꯆꯠꯇꯕꯗꯣ ꯌꯥꯝ ꯐꯌꯦ ꯉꯁꯤꯗꯣ ꯆꯠꯂꯗꯤ
ꯑꯁ ꯉꯁꯤ ꯅꯨꯡꯊꯤꯜ ꯇꯨꯝꯔꯒ ꯁꯤꯒꯦ ꯇꯧꯕ
ꯑꯣ ꯑꯣ ꯅꯪꯕꯨ ꯉꯁꯥꯏ ꯅꯨꯡꯊꯤꯟꯜ ꯇꯨꯝꯗꯦ ꯍꯥꯏꯗꯥꯏ
ꯉꯁꯤꯗꯣ ꯈꯔ ꯇꯨꯝꯒꯦ ꯈꯟꯕ ꯑꯩꯗꯣ ꯋꯥꯕ ꯑꯗꯨꯒꯤ
ꯑꯦ ꯑꯩꯅ ꯅꯨꯡꯊꯤꯜ ꯃꯔꯛ ꯃꯔꯛꯇꯤ ꯅꯨꯡꯊꯤꯜ ꯇꯨꯝꯕꯗꯣ ꯌꯥꯝ
ꯌꯥꯝ ꯀꯤꯖꯤꯖꯤ ꯆꯨꯜꯂꯥꯛ ꯑꯅꯤꯔ ꯑꯗꯨꯅꯦ
ꯅꯪ ꯇꯨꯏꯁꯟ ꯂꯧꯕ꯭ꯔꯣ
ꯍꯣꯏ ꯑꯦꯜꯂꯥꯗꯣ ꯂꯥꯛꯄ ꯑꯗꯨꯒꯤ
ꯑꯦ ꯍꯣꯏ ꯍꯣꯏ ꯐꯖꯅꯁꯦ ꯇꯥꯛꯈ꯭ꯔꯗꯣ
ꯉꯔꯥꯡꯗꯤ ꯑꯩꯅ ꯈꯔ ꯆꯌꯨꯕꯒꯤ ꯃꯥ
ꯎꯝ ꯀꯔꯤ ꯆꯠꯕ꯭ꯔꯣ ꯑꯥ
ꯐꯥꯈ꯭ꯔꯕꯗꯣ ꯌꯦꯡꯉꯒ ꯄꯥꯕꯐꯥꯎ ꯁꯣꯏꯌꯦ ꯑꯗꯨꯗꯣ ꯌꯦꯛꯄ ꯐꯥꯎꯕ ꯌꯥꯝ ꯇꯞꯄ ꯑꯗꯨꯒꯤꯅ ꯊꯨꯅ ꯌꯦꯛꯎ ꯍꯦ ꯍꯦꯟꯅ ꯇꯩꯕꯒꯤ ꯀꯞꯄ
ꯑꯣ ꯑꯩ ꯈꯔ ꯆꯌꯣꯟꯅꯗ꯭ꯔꯗꯤ ꯃꯥꯁꯨ ꯊꯧꯁꯥꯗꯕꯅꯦ
ꯎꯝ
ꯑꯉꯥꯡꯈꯣꯏꯁꯦ ꯑꯃꯒꯔꯣꯝ ꯈꯜꯂꯗꯤ ꯅꯨꯡꯁꯤ ꯃꯣꯏꯗꯤ ꯆꯩꯔꯁꯨ ꯍꯦꯛꯇ ꯀꯥꯎꯊꯣꯛꯇ꯭ꯔꯥ
ꯍꯣꯏ
ꯍꯧꯖꯤꯛ ꯆꯩꯔꯁꯨ ꯍꯣꯔꯦꯟ ꯃꯨꯛꯀ ꯀꯥꯎꯒꯅꯤ ꯐꯔꯁꯨ ꯀꯥꯎꯒꯅꯤ
ꯑꯦꯦ ꯑꯗꯨꯅꯦ ꯃꯈꯣꯏꯒꯤ ꯐꯥꯕꯗꯣꯀꯣ
ꯎꯝ ꯍꯦꯛ ꯆꯩꯔꯗꯤ ꯃꯃꯤꯠꯇꯣ ꯈꯔ ꯄꯩꯅ ꯌꯦꯡꯂꯛꯀꯅꯤꯕ
ꯏꯂꯥꯛ ꯀꯅꯤꯕ ꯑꯗꯨꯅꯦ ꯃꯥꯒꯤ ꯃꯥꯒꯤ ꯆꯤꯡ ꯃꯥꯂꯕꯅ ꯌꯥꯝ ꯅꯧꯅꯤꯡꯕ ꯍꯦꯛ ꯆꯩꯔ ꯄꯨꯔ ꯇꯧ ꯃꯃꯤ ꯑꯩꯅ ꯌꯦꯡ ꯂꯥꯛꯀꯦ ꯑꯣꯏꯏ ꯋꯥꯃꯤꯠꯇꯀꯣ
ꯎꯝ ꯅꯨꯡꯁꯤꯁꯨ ꯅꯨꯡꯁꯤꯕꯅꯦ ꯑꯗꯨꯝ ꯌꯦꯡ ꯌꯦꯡꯈꯒꯕ ꯑꯗ
ꯍ ꯍꯥꯏꯕꯗꯤ ꯌꯥꯝ ꯏꯟꯕꯅꯤ
ꯀꯟꯗꯣ ꯃꯃꯥꯡ
ꯑꯗꯣ ꯃꯃꯥꯡꯗ ꯃꯄꯥꯡꯟꯗꯁꯨ ꯌꯥꯝꯅ ꯎꯦ ꯑꯣ ꯑꯗꯨꯒꯤ ꯃꯥꯜꯂꯦ
ꯌꯨꯝꯗ ꯂꯥꯏꯔꯤꯛ ꯀꯨꯝꯕ ꯄꯥꯗꯕꯗꯣ ꯃꯃꯥꯅ ꯍꯦꯛ ꯆꯩꯕ ꯃꯥꯜꯂꯕ ꯃꯄꯥꯟꯗ ꯁꯪꯒꯟ ꯌꯥꯝ ꯇꯧꯋꯦ ꯑꯩ
ꯑꯣ ꯑꯗꯨꯒꯤ ꯑꯣꯏꯔꯝꯈ꯭ꯔꯅꯤ
ꯎꯝ ꯂꯧꯍꯜꯂꯣ ꯂꯍꯜꯂꯣ ꯍꯌꯦꯡ ꯃꯥꯅ ꯑꯣꯐꯤꯁꯥꯔꯒ ꯑꯣꯏꯔꯗꯤ ꯅꯪ ꯑꯩꯒꯤ ꯏꯁꯇꯨꯗꯦꯟ ꯑꯣꯐꯤꯁ ꯆꯥꯔ ꯑꯣꯏꯌꯦꯦ ꯍꯥꯏꯔꯒ
ꯍꯣꯏ ꯅꯪꯒꯤꯗꯤ ꯌꯥꯝꯈ꯭ꯔꯅꯤꯁꯨ ꯑꯣꯐꯤꯁꯥꯔ ꯑꯣꯏ ꯌꯣꯕꯥꯎꯗꯦ
ꯑꯩꯒꯤ ꯃꯌꯥꯝꯗꯣ ꯂꯣꯏꯅ ꯑꯣꯐꯤꯁꯥꯔ ꯑꯣꯏꯕ ꯌꯥꯎꯒꯦꯔꯥ ꯌꯥꯎꯔꯣꯏꯔꯥ ꯀꯅꯥꯅ ꯈꯪ
ꯐꯨꯜ ꯑꯣꯏꯕ ꯑꯉꯥꯡ ꯈꯛꯇ ꯑꯣꯏꯔꯗꯤ
ꯀꯗꯥꯏ ꯂꯩꯗꯒꯤ ꯁꯥꯊꯤꯕ ꯉꯥꯛ ꯉꯥꯛꯇ ꯑꯣꯏꯕꯅꯦ ꯑꯩꯒꯤꯗꯤ
ꯑꯣꯖꯥ ꯐꯕꯅꯦ
ꯎꯝ ꯐꯔꯝꯅꯦ ꯁꯥꯊꯤꯕꯗ ꯃꯃꯤꯡ ꯆꯠꯈ꯭ꯔꯕꯅꯦ ꯑꯩꯁꯦ ꯌꯥꯝ ꯐꯔꯝꯕꯅꯦ ꯍꯧꯖꯤꯛ ꯑꯣꯖꯥ ꯑꯣꯏꯕꯗꯒꯤ ꯌꯥꯗꯔꯦ
ꯇꯧꯁꯤꯤ ꯇ
ꯍꯧꯖꯤꯛ ꯀꯥꯏ ꯑꯩꯈꯣꯏꯗꯤ ꯁꯥꯊꯤ ꯔꯦꯗꯤꯑꯣ ꯁꯤꯠꯇꯕꯅꯦ
ꯑ ꯑꯗꯨ ꯎꯝ ꯖꯤ
ꯅꯪ ꯆꯥꯛ ꯊꯣꯡꯕ ꯍꯧꯈ꯭ꯔꯕ꯭ꯔꯣ
ꯍꯧꯖꯤꯛ ꯆꯥꯛ ꯊꯣꯡꯗꯨ ꯃꯃꯥꯡꯗ ꯑꯃ ꯏꯁꯤꯡ ꯂꯣꯟꯒꯦ ꯊꯛꯅꯤꯡꯉ
ꯑꯦ ꯍꯣꯏꯗ ꯅꯣꯏꯗꯤ ꯃꯤ ꯌꯥꯝꯗꯕꯅꯤꯅꯀꯣ ꯀꯣꯟꯅ ꯇꯥꯝꯅ ꯊꯣꯛꯂꯁꯨ ꯌꯥꯏꯅꯦ
ꯍꯧꯇꯤꯕ ꯆꯥꯊꯣꯔꯛꯄꯅꯦ ꯏꯄꯥꯗ ꯑꯗꯨꯒ ꯆꯥꯛꯊꯣꯡꯈ꯭ꯔꯣ
ꯎ ꯆꯥꯛ ꯂꯥꯝꯕ ꯑꯣꯏꯔꯝꯅꯤ ꯃꯣꯏ ꯊꯕꯛ ꯁꯨꯕꯅꯤꯅ ꯃꯣꯏꯗꯤ
ꯍꯣꯏ ꯁꯤ ꯀꯣꯗꯗꯤ ꯍꯧꯅꯦ ꯄꯊꯤ
ꯅꯨꯄꯥꯁꯨ ꯍꯦꯜꯗꯤ ꯑꯣꯏ ꯌꯥꯝ ꯑꯣꯏꯈ꯭ꯔꯦꯀꯣ ꯅꯍꯥꯟꯋꯥꯏꯗꯤ ꯅꯨꯄꯥ ꯌꯥꯝ ꯅꯥꯒꯟꯕ ꯃꯥꯜꯂꯦ ꯅꯨꯄꯥꯁꯨ
ꯍꯣꯏ
ꯃꯥꯗꯤ ꯊꯕꯛꯀꯨꯝꯕ ꯑꯦꯛꯁꯔꯁꯥꯏꯁꯀꯨꯝꯕ ꯌꯥꯝ ꯇꯧꯗꯔꯥ
ꯎꯝ ꯑꯣꯣ ꯁꯤ ꯏꯁꯤꯡꯗꯣ ꯅꯤꯡꯉꯥꯏꯖꯦ ꯑꯩꯗꯤ ꯇꯂ ꯏꯁꯤꯡ ꯌꯥꯝ ꯃꯨꯠꯃꯟꯕꯒꯤ
ꯎꯝ ꯍꯣ ꯀꯗꯥꯏꯗꯒꯤ ꯏꯁꯤꯡ ꯊꯛꯄ꯭ꯔꯣ
ꯇꯨꯔꯦꯟꯒꯤ ꯏꯁꯤꯡꯗꯣ ꯂꯣꯟꯅꯤꯡꯉꯥꯏꯅꯤ ꯉꯍꯥꯟꯕꯨꯗꯤ ꯑ ꯀꯃꯀꯤꯗꯣ ꯁꯣꯛꯑꯦꯕ ꯏꯃꯥꯅ ꯁꯣꯛꯄ ꯆꯠꯂꯦꯕ ꯏꯃꯥꯕ ꯑꯩꯈꯣꯏꯗ
ꯎꯝ
ꯎꯝ ꯎ ꯎ ꯑꯩ ꯁꯤꯁꯤꯡꯁꯦ ꯊꯛꯅꯤꯡꯗꯦ ꯑꯃꯨꯛ ꯃꯣꯠ ꯃꯣꯜꯂꯦ ꯃꯨꯔꯗ ꯄꯥꯏꯂꯃꯗꯤꯇꯩ ꯂꯣꯟꯍꯟ ꯂꯒꯦ
ꯐꯤꯜꯇꯔ ꯂꯩꯔꯒꯗꯤꯀꯣ ꯐꯤꯜꯇꯔ ꯂꯩꯔꯝꯕ ꯑꯣꯏ
ꯐꯤꯜꯇꯔ ꯉꯍꯥꯟ ꯁꯤ ꯑꯞꯄꯨ ꯑꯩꯈꯣꯏꯗꯒꯤꯗꯤ ꯑꯃ ꯂꯧꯑꯦ ꯑꯗꯨꯗꯣ ꯁꯤꯜꯇ ꯇ ꯀꯃꯥꯏ ꯇ꯭ꯔ ꯈꯗꯤꯗꯥꯏꯔꯦꯛ ꯖꯣꯔ ꯀꯨꯝꯕꯈꯣꯏꯗꯨꯅꯦ
ꯑꯣ ꯑꯗꯨ ꯁꯦꯡꯗꯤ ꯁꯦꯡꯗ꯭ꯔꯣ
ꯏꯁꯤꯡ ꯑꯩꯈꯣꯏꯒꯤ ꯃꯆꯨ ꯃꯇꯨꯡ ꯏꯟꯅ ꯑꯗꯨꯝ ꯊꯣꯛꯑꯦ
ꯑꯁ ꯑꯗꯨꯗꯤ ꯌꯥꯔꯣꯏꯍ ꯃꯤ ꯐꯤꯜꯇꯔ ꯇꯧꯔꯗꯤ ꯃꯨꯠꯄꯨꯁꯨꯁꯦꯡꯗꯔ ꯇꯥꯗ꯭ꯔꯥ ꯅꯣꯏꯒꯤ ꯐꯤꯜꯇꯔꯁꯤꯡꯦꯒ ꯃꯣꯏꯒ
ꯍꯝ
ꯏꯁꯤꯡ ꯃꯣꯠꯄꯁꯨ ꯇꯟꯕꯅꯦ ꯈꯅꯥꯒꯨꯝꯕꯁꯨ ꯅꯥꯝꯅꯦ ꯑꯗꯨꯒꯨꯝꯕ ꯊꯛꯄꯗꯣ
ꯎꯝ
ꯇꯔꯦꯟ ꯌꯦꯟꯁꯥꯡ ꯊꯣꯡꯖꯔꯣ ꯉꯁꯤꯗꯤ
ꯉꯔꯥꯡꯒꯤ ꯑꯣꯛꯁꯥꯗꯣ ꯇꯪꯈꯥꯏ ꯊꯝꯃꯦ ꯑꯗꯣ ꯏꯕꯣꯛ ꯍꯅꯨꯕꯤꯗꯣ ꯏꯃꯥꯒꯤ ꯃꯃꯥꯗꯣ
ꯎꯝ
ꯏꯃꯥꯅ ꯍꯣꯔꯦꯟ ꯀꯧꯕ ꯂꯥꯎꯑꯣꯌꯦ ꯃꯥ ꯑꯣꯛꯁꯥ ꯆꯥꯅꯤꯡꯕ ꯃꯥꯜꯂꯦ ꯉꯁꯥꯏ ꯑꯌꯨꯛ ꯊꯣꯡꯒꯦꯗꯧꯔꯒ ꯑꯁ ꯅꯨꯡꯗꯥꯡꯁꯨ ꯆꯥꯕ ꯑꯌꯨꯛꯁꯨ ꯆꯥꯕꯗꯣ
ꯑꯣ ꯍꯣꯏ ꯇꯜꯂꯦ ꯑꯁ ꯆꯥꯃꯜꯂꯁꯨ ꯑꯣ ꯅꯕꯣꯡꯅ ꯀꯧꯔꯣ ꯍꯥꯏꯕ
ꯏꯃꯥꯅ ꯀꯧꯕ ꯆꯠꯂꯨ ꯍꯥꯏꯕ
ꯑꯦ ꯆꯥ ꯍꯖꯔ ꯆꯥ ꯍꯖꯔ
ꯎꯝ
ꯕꯣꯔ ꯐꯪꯅꯤꯡꯉꯥꯏ ꯌꯥꯝ ꯌꯥꯝ ꯄꯤꯁꯨ
ꯍꯣꯏ ꯍꯣꯏ ꯍꯅꯕꯤꯒꯅꯨꯀꯣ
ꯎꯝ
ꯅꯪꯒꯤ ꯏꯁꯇꯨꯗꯦꯟꯈꯣꯏ ꯇꯨꯏꯁꯟ ꯂꯥꯛꯈ꯭ꯔꯕ꯭ꯔꯣ
ꯍꯅꯨꯕꯤ ꯍꯅꯨꯕ ꯄꯤꯖꯔꯗꯤ ꯌꯥꯝ ꯕꯣꯔ ꯐꯪꯉꯦ ꯑꯩꯁꯨꯅ ꯂꯥꯏꯔꯤꯛ ꯄꯥꯍꯜꯂꯒ ꯊꯝꯃꯦ ꯑꯩꯅ ꯀꯣꯏꯔꯒ ꯂꯩꯕ
ꯃꯅꯔꯦꯃꯅ ꯇꯧꯔꯤꯕ ꯃꯑꯣꯡꯁ
ꯑꯉꯥꯡ ꯄꯔ ꯂꯩꯀꯥꯏ ꯀꯣꯏꯔ ꯂꯩꯌꯦ
ꯍꯣꯏ ꯁꯤꯇꯥꯥꯕꯜ ꯃꯅꯥ ꯍꯦꯛꯂꯨꯒꯦ ꯑꯣꯛꯁꯥꯗ ꯍꯥꯞꯀꯦ
ꯑꯣ ꯍꯥꯎꯋꯅꯦ ꯑꯗꯨꯗꯣ ꯆꯥꯛꯈꯥꯕꯗꯣ
ꯍꯣꯏ ꯁꯥꯡꯇꯤꯡ ꯈꯣꯏ ꯃꯅꯥꯛꯇ ꯍꯦꯛꯄ ꯆꯠꯀꯦ ꯌꯥꯝ ꯍꯧꯕꯅꯦ ꯃꯣꯏꯗ
ꯅꯪꯅ ꯑꯍꯟꯅꯤꯅꯀꯣ ꯃꯤꯡꯒꯧꯗꯣ
ꯑꯍ
ꯇꯥꯔꯗꯤꯌꯥ
ꯍꯣꯏ
ꯄꯨꯟꯁꯤ ꯑꯉꯥꯡꯁꯦ ꯑꯩꯉꯣꯟꯗ ꯎꯁꯤꯠꯇꯦ ꯍꯥꯏꯅꯤ
ꯉꯁꯤꯒꯤ ꯅꯨꯡꯊꯤꯜ ꯅꯨꯄꯥꯥꯟ ꯊꯣꯛꯇ꯭ꯔꯤꯍꯦꯦꯛ ꯄꯣꯛꯄꯗ ꯃꯑꯣꯡ ꯃꯇ ꯇꯧꯋ
ꯎꯝ ꯎꯝ
ꯑ ꯔꯛꯛꯇ
ꯀꯨꯗꯦ
ꯅꯣꯏꯒꯤ ꯀꯩꯅꯣꯗꯣ ꯂꯩꯇ꯭ꯔꯕ꯭ꯔꯣ ꯅꯨꯡꯁꯤꯗ
ꯂꯩꯔꯤꯌꯦ ꯅꯪ ꯆꯥꯅꯤꯡꯕ꯭ꯔꯣ ꯍꯦꯛ ꯄꯨꯜꯂꯣ ꯑꯗꯨꯝ
ꯍꯣꯔꯣꯏꯅꯤ ꯀꯦ
ꯍꯣꯏ ꯑꯦ ꯑꯗꯨꯅꯣ ꯁꯤ ꯃꯅꯥꯗꯣ ꯀꯔꯤꯗ ꯐꯥꯏ ꯍꯥꯏꯕꯣ ꯗꯤꯇꯣꯛꯁ ꯇꯧꯅꯤꯡꯉꯥꯏ
ꯍꯣꯏ
ꯈ꯭ꯔꯔ ꯍꯦꯛ ꯀꯦꯁꯤꯗ
ꯒꯦꯁꯇ꯭ꯔꯤꯛ ꯂꯩꯕ ꯃꯈꯣꯏꯗꯣ ꯍꯩ
ꯌꯔꯤ ꯅꯝꯃꯤꯃꯦꯒꯤ
ꯍꯖꯃꯟ ꯅꯣꯏ ꯁꯨꯃꯥꯡꯗꯁꯨ ꯄꯥꯟꯕ ꯅꯠꯇ꯭ꯔꯣ ꯑꯗꯨꯅꯥꯗꯣ
ꯋꯥꯡꯕ ꯑꯗꯨꯒꯤ ꯁꯤꯗꯒꯤꯗꯤ ꯌꯥꯝ ꯌꯥꯝꯃꯦ ꯑꯗꯨ
ꯑꯣ ꯅꯣꯏ ꯋꯥꯁꯨ ꯋꯥꯅꯦꯦꯅ ꯋꯥ
ꯎꯝ
ꯒꯨꯔ ꯋꯥꯔꯁꯨ ꯇꯪꯈꯥꯏꯉꯛꯇ ꯁꯥꯠꯂꯤꯦ
ꯏꯁꯇꯥꯅꯤ
ꯃꯈꯥ ꯁꯥꯠꯇꯕꯤꯗꯥ ꯃꯊꯛꯠꯇ
ꯈꯔ ꯉꯥꯎꯕ ꯃꯥꯜꯂꯦꯅꯦꯈꯜꯁꯦ ꯂꯞ ꯁꯥꯥꯗꯕꯤꯗꯥ ꯍꯥ ꯈꯔ ꯇꯪꯈꯥꯏ ꯇꯪꯈꯥꯏ
ꯁꯨꯇꯤ ꯂꯧꯈꯤꯒꯌꯦ ꯃꯄꯨꯡ ꯐꯥꯅꯤꯡꯉꯥꯏ
ꯅꯪꯒꯤ ꯇꯨꯏꯁꯟꯗꯣ ꯃꯃꯥꯈꯣꯏꯅ ꯊꯤꯟꯕ꯭ꯔꯣ ꯃꯊꯟꯇ ꯂꯥꯛꯄ꯭ꯔꯣ
ꯃ ꯄꯥꯟꯗ ꯔꯤꯗ ꯊ ꯂꯩ
ꯑꯣ ꯑꯗꯨꯅꯦꯕ ꯌꯨꯝ ꯃꯥꯗꯒꯤ ꯃꯊꯟꯇꯗ ꯍꯦꯛꯇ ꯂꯥꯛꯑꯦ ꯃꯥꯗꯣ ꯁꯥꯟꯅꯕꯁꯨ ꯑꯣ ꯍꯨꯏ ꯍꯨꯏ ꯈꯥꯟꯅꯔ ꯂꯩ ꯍꯣꯏ ꯍꯣꯏ
ꯎꯝꯝ ꯑꯩꯈꯣꯏ ꯍꯧꯖꯤꯁꯨ ꯌꯥꯎꯕ꯭ꯔꯣ
ꯍꯟ ꯌꯥꯎꯗꯧ ꯃꯥꯜꯂꯦ ꯅꯨꯄꯥ ꯍꯨꯏ
ꯂꯕꯣꯛ ꯈꯅ ꯀꯧꯕꯣ
ꯕ꯭ꯂꯦꯛꯔꯒ ꯕꯦꯜ ꯔꯦꯠ ꯄꯨꯟꯕꯗꯣ ꯑꯗꯨꯒ ꯑꯩꯈꯣꯏ ꯂꯩꯀꯥꯏꯒꯤ ꯍꯨꯏ ꯆꯥꯎꯕꯗꯨꯒ
ꯈꯠ ꯅꯥꯔꯤ ꯍꯨꯏꯌ ꯑꯁ
ꯑꯅꯦ
ꯑꯔꯤꯌꯥ ꯄꯕ꯭ꯔꯣ
ꯎꯝ ꯅꯠꯇꯟꯅꯎꯅꯠꯇ
ꯑꯦ
ꯂꯥꯏꯔꯤ ꯏ ꯃꯥꯥꯗꯤꯨꯛ ꯈꯣꯡꯅ ꯀꯣꯏꯔ ꯂꯩꯦ
ꯗꯤꯀꯣ ꯊꯝꯒꯦ
ꯍꯣꯏ ꯍꯣꯏ ꯍꯣꯔꯦꯟꯦꯟꯃꯨꯛ ꯇꯧꯁꯤꯀꯣ ꯍꯣꯏ ꯍꯣꯏ ꯦꯗꯤ ꯁꯀꯨ ꯀ